ꯑꯥ ꯍꯜꯂꯣ
ꯌꯥꯕ꯭ꯔꯣ ꯇꯥꯥꯏꯦ ꯇꯥꯏꯦ
ꯀꯩꯗꯧꯔꯤꯅꯣ
ꯅ ꯋꯥꯔꯤꯔꯁꯤꯗꯤ
ꯁꯨꯃꯥꯏ ꯍꯥꯏ ꯅꯨꯃꯦ ꯑꯁ ꯋꯥ ꯐꯖꯅ ꯉꯥꯡꯉꯨꯍꯦ ꯅꯪꯁꯨ ꯀꯩꯅꯣ
ꯑꯩꯈꯣꯡꯗꯣ ꯈꯣꯏꯅ ꯆꯤꯛꯈꯤꯕ
ꯌꯥꯗꯦꯀꯣ ꯃꯣꯖꯦꯁ ꯅꯪ ꯌꯥꯗꯦ ꯅꯪ ꯌꯥꯠ ꯌꯥꯗ꯭ꯔꯦ ꯑꯩ ꯆꯤꯟ ꯌꯥꯗ꯭ꯔꯦ
ꯑꯣ
ꯏꯕꯅꯤ ꯌꯥꯔꯣꯏꯗ
ꯀꯩꯅꯣ ꯌꯥꯔꯣꯏꯕꯣ
ꯌꯥꯗ꯭ꯔꯦ ꯌꯥꯗ꯭ꯔꯦ
ꯎꯝ
ꯆꯥꯛ ꯆꯥꯔꯕꯣ
ꯆꯥꯔꯦ
ꯀꯩ ꯃꯊꯦꯜ
ꯊꯣꯡꯅꯤꯡꯉꯥꯏ ꯂꯩꯇꯕꯒꯤ ꯌꯦꯟ ꯑꯣꯏꯅ ꯇꯧꯋꯤ
ꯑꯃꯨꯛꯀ ꯆꯦꯡ ꯂꯩ ꯂꯩꯇ꯭ꯔꯕꯣ ꯅꯪꯒꯤꯁꯦ
ꯍꯣꯏꯅꯦ ꯆꯦꯡ ꯂꯩꯇꯕꯒꯤ ꯗꯨꯀꯥꯟꯗ ꯆꯦꯡ ꯂꯧꯔꯨꯔꯦ ꯑꯗꯨꯒ ꯌꯥꯅ ꯌꯥꯅꯕ ꯌꯦꯟ ꯑꯣꯏꯅ ꯊꯣꯡꯖꯜꯂꯦ ꯌꯦꯡꯒꯣꯟꯗꯒꯤ ꯂꯧꯊꯣꯛꯑꯒ
ꯑꯩꯈꯣꯏꯅ ꯂꯧꯋꯦ ꯂꯥꯛꯄ ꯌꯥꯗ꯭ꯔꯣ
ꯌꯥꯗꯦ ꯌꯥꯗꯦ
ꯕꯨꯔꯥ ꯑꯃ ꯂꯩꯌꯦ
ꯍꯧꯖꯤꯛ ꯂꯥꯛꯑꯗꯤ ꯎꯝ ꯅꯣꯏ ꯆꯦ
ꯈꯣꯏ ꯆꯦ ꯀꯟꯅ ꯇꯨꯝꯃꯤꯌꯦ
ꯅꯣꯏ ꯆꯦꯅ ꯆꯥꯛ ꯀꯧꯅꯤ ꯍꯥꯏꯕꯖꯦ ꯀꯨꯏꯔꯦ
ꯑꯩ ꯍꯥꯏꯗꯨꯗꯤ ꯑꯩꯈꯣꯏ ꯆꯠꯄ ꯃꯇꯝꯗ ꯃꯥꯅ ꯂꯩꯕꯤꯔꯒꯦ ꯑꯩꯈꯣꯏ ꯊꯣꯡꯉꯒ ꯆꯥ ꯆꯥꯎꯔꯣ ꯍꯥꯏꯗꯨꯗꯤ ꯅꯍꯥꯟ ꯑꯩ ꯃꯪꯉꯣꯟꯗ ꯍꯥꯏꯕꯤꯔꯒ ꯑꯁꯤꯗꯗꯤ ꯀꯧꯒ꯭ꯔꯦ ꯃꯤꯗꯣ ꯃꯤ ꯑꯅꯤ ꯑꯍꯨꯝ ꯂꯥꯛꯑꯦꯕ ꯃꯤ ꯑꯃꯈꯛ ꯀꯧꯕꯗ
ꯈꯔ ꯂꯩꯔ ꯁꯦꯅꯕꯤ ꯂꯣꯛꯇꯥꯛ ꯉꯍꯥꯟ ꯑꯩꯈꯣꯏꯅ ꯂꯩꯔꯛꯄꯗꯣ
ꯑꯦꯍꯦ ꯁꯤ ꯑꯉꯥꯡꯁꯦ ꯌꯥꯗꯦꯅꯦꯍꯦ
ꯂꯣꯛꯇꯥꯛ ꯇꯣ
ꯑꯗꯨ ꯍꯥꯏꯔꯛꯑꯦ ꯑꯃꯨꯛꯀ
ꯑꯗꯨ ꯆꯠꯁꯦꯕ ꯑꯣ
ꯏꯕꯅꯤꯒꯤꯖꯤꯗꯤ ꯌꯥꯗ꯭ꯔꯦꯗ ꯎ꯭ꯔꯇꯥ ꯄꯨꯔꯇꯥ ꯆꯠꯈ꯭ꯔꯦ ꯉꯔꯥꯡ ꯆꯠꯄꯗꯣ ꯅꯨꯡꯉꯥꯏꯕ꯭ꯔꯣ ꯅꯨꯡꯉꯥꯏꯔꯝꯅꯤꯅꯦ ꯑꯩꯈꯣꯏꯐꯥꯎ ꯀꯧꯕꯤꯗꯕ ꯅꯪ ꯂꯩꯔꯝꯃꯨ
ꯅꯨꯡꯉꯥꯏꯍꯦ
ꯅꯨꯡꯉꯥꯏꯔꯝꯅꯤ ꯏꯌꯥꯝꯕꯒ ꯆꯠꯂꯦ ꯀꯥꯏꯅ ꯅꯆꯤꯟ ꯊꯤꯒꯅꯨ ꯅꯪ
ꯀꯣꯁꯂꯤꯡꯗꯣ ꯃꯥꯖꯨ ꯌꯥꯎꯋꯤ
ꯌꯥꯗ꯭ꯔꯦꯅꯦꯍꯦ ꯅꯣꯡ ꯆꯨꯕ꯭ꯔꯣ ꯅꯣꯏꯔꯣꯝꯗ
ꯆꯨꯗꯦ
ꯑꯣ ꯅꯪ ꯅꯍꯥꯟ ꯏꯒꯦ ꯍꯥꯏꯕꯗꯨ ꯂꯣꯏꯔꯕꯣ
ꯂꯣꯏꯗ꯭ꯔꯦ
ꯀꯌꯥꯝ ꯃ꯭ꯋꯥꯠꯂꯤꯒꯦ
ꯏꯌꯧꯗ꯭ꯔꯤꯗ ꯀꯥꯏꯗꯩꯅꯣ
ꯑꯣ ꯑꯩꯗꯤ ꯇꯣꯛꯑꯣꯏꯗ ꯑ꯭ꯔꯒ ꯀꯥꯔꯣꯏꯌꯦ
ꯑꯉꯥꯡꯅ ꯂꯥꯏꯔꯤꯛ ꯄꯥꯎ
ꯊꯕꯛ ꯌꯥꯝ ꯆꯤꯟꯕ ꯃꯥꯜꯂꯦ ꯅꯪ
ꯆꯤꯟꯗꯦ
ꯎꯝ
ꯂꯥꯏꯔꯕꯅꯤꯅ ꯑꯩꯈꯣꯏꯒꯤ ꯊꯕꯛ ꯁꯨꯅꯗꯤ
ꯏꯁ ꯂꯧ ꯀꯩꯀꯥ ꯆꯠꯀꯦ ꯍꯥꯏꯗꯤ ꯌꯨꯝꯗ ꯉꯥꯛꯇ ꯁꯨꯔꯨ ꯁꯨꫪꯨ ꯇꯧꯔꯒ ꯂꯩꯔꯦ
ꯃꯤ ꯂꯩꯇꯦ ꯑꯩꯈꯣꯏꯗ ꯑꯗꯨꯏꯅꯦ
ꯑꯗꯨꯒ ꯆꯦꯡ ꯂꯩꯗꯦ ꯀꯥꯏꯅ
ꯅꯠꯇꯤꯌꯦ ꯑꯩꯈꯣꯏꯗ ꯌꯨꯝ ꯌꯨꯝꯗ ꯃꯤ ꯂꯩꯇꯦꯕ
ꯅꯨꯄꯤ ꯊꯤꯔꯣ ꯑꯗꯨꯗꯤ
ꯅꯪ ꯑꯣꯏꯅ ꯂꯥꯛꯑꫭ ꯑꯗꯨꯗꯤ
ꯅꯪ ꯅꯨꯄꯤ ꯊꯤꯔꯀꯥꯟꯗ ꯑꯩꯉꯣꯟꯗꯁꯨ ꯕꯇꯣꯟ ꯄꯤꯔꯛꯑꯣꯀꯣ ꯆꯥꯛ ꯊꯣꯡꯅꯤꯡꯉꯥꯏ ꯂꯥꯛꯀꯦ ꯆꯥ ꯀꯩꯀꯥ ꯐꯨꯠꯅꯤꯡꯉꯥꯏ ꯂꯥꯛꯒꯦ
ꯅꯪꯅ ꯑꯅꯤꯁꯨꯕꯤ
ꯎꯝ ꯑꯩꯅ ꯍꯦꯛ ꯍꯦꯛ ꯍꯥꯏꯕ ꯋꯥꯗꯣ ꯍꯧꯖꯤꯛ ꯉꯥꯡꯕ ꯌꯥꯗꯦꯀꯣ ꯑꯗꯨꯑꯣꯏꯗꯤ ꯅꯪ ꯅꯠꯇ꯭ꯔꯗꯤ
ꯎꯝ ꯑꯁ ꯑꯩꯈꯣꯡꯅ ꯈꯣꯏꯅ ꯆꯤꯛꯄꯩ ꯄꯣꯝꯈꯠꯂꯦ
ꯎꯝ ꯅꯆꯤꯟ ꯊꯤꯕꯩꯅꯤꯗꯣ
ꯑꯁꯦꯡꯕꯩꯅꯦ ꯑꯩ ꯆꯠꯄ ꯑꯃꯈꯣꯏ ꯑꯆꯧꯕꯗꯣ
ꯈꯪꯗꯦ ꯑꯩ ꯃꯃꯤꯡ ꯐꯥꯎ ꯈꯪꯗꯦ ꯑꯩꯗꯤ
ꯑꯃ ꯌꯥꯝ ꯇꯥꯡꯕꯗꯣ
ꯍꯥꯏꯕꯗꯤ ꯃꯥꯒꯤ ꯀꯩꯅꯣ ꯔꯥꯎꯟ ꯇꯧꯕꯗꯨꯔꯣ ꯔꯥꯎꯟ ꯍꯥꯏꯗꯤ
ꯍꯣꯏ ꯅꯠꯇꯦ ꯔꯥꯎ ꯅꯠꯇꯦ ꯂꯩꯕꯥꯛ ꯃꯅꯨꯡꯗ ꯂꯩꯕꯗꯣ
ꯑꯗꯨꯕꯨꯗꯤ ꯑꯩꯈꯣꯏꯅꯦ ꯆꯥꯎꯕ꯭ꯔꯥ ꯃꯥꯒꯤꯗꯣ
ꯍꯣꯏꯅꯦ ꯑꯆꯧꯕꯗꯣ ꯃꯥꯏ ꯃꯆꯥꯒ ꯆꯥ ꯌꯥꯕꯗꯣ ꯑꯁ ꯑꯩ ꯌꯥꯗ꯭ꯔꯦ
ꯈꯪꯉꯦ ꯈꯪꯉꯦ ꯑꯗꯣ ꯃꯥꯒꯤ ꯂꯧꯊꯣꯛꯄ ꯀꯥꯟꯗ ꯃꯊꯣꯟ ꯃꯊꯣꯟ ꯂꯩꯕꯗꯣ ꯅꯠꯇ꯭ꯔꯣ
ꯍꯣꯏ ꯃꯊꯣꯟ ꯃꯊꯣꯟ ꯂꯩꯕꯗꯣ ꯎꯝ ꯑꯉꯧꯕ ꯃꯆꯥ ꯃꯆꯥꯒ ꯂꯩꯕꯗꯣ
ꯈꯪꯉꯤ ꯈꯪꯉꯤ ꯆꯠꯅꯩ ꯍꯥꯏ ꯑꯩꯈꯣꯏꯗꯤ ꯁꯨꯡꯆꯥ ꯆꯥꯗꯤꯗ ꯑꯗꯨꯒꯨꯝꯕ ꯑꯩꯗꯤ ꯇꯜꯂꯤ
ꯑꯩ ꯑꯦꯂꯔꯖꯤ ꯇꯧꯋꯦ ꯆꯥ ꯌꯥꯗꯦ
ꯀꯗꯥꯏꯗꯒꯤ ꯇꯤꯟ ꯃꯥꯟꯕ ꯄꯣꯠꯇꯣꯏꯅ ꯀꯥꯅꯅ ꯆꯥꯗꯣꯏꯅꯣ
ꯑꯩꯖꯨ ꯆꯥꯗꯤꯌꯦ ꯉꯁꯥꯏ ꯑꯩꯈꯣꯏꯒꯤ ꯑꯃ ꯈꯣꯏꯍꯤ ꯂꯧꯕ ꯌꯥꯕ ꯈꯣꯏꯗꯣ
ꯎꯝ
ꯑꯗꯨ ꯂꯩꯕ ꯑꯩꯅ ꯃꯣꯏ ꯑꯗꯨ ꯆꯪꯕꯒꯤ ꯀꯟꯊꯣꯛꯄ ꯍꯥꯏꯇꯥꯔꯦ
ꯅꯣꯏ ꯑꯇꯩꯗꯤ ꯆꯥꯔꯝꯅꯤꯅꯦ
ꯑꯩꯈꯣꯏꯕꯥꯈꯣꯏꯗꯤ ꯆꯥꯏ ꯑꯩꯗꯤ ꯆꯥ ꯌꯥꯗꯦ ꯑꯦꯂꯔꯖꯤ ꯇꯧꯋꯦ
ꯑꯗꯨꯝ ꯆꯥꯕ ꯌꯥꯕ ꯄꯣꯠ ꯅꯠꯇꯦꯗꯣ
ꯏ ꯃꯤ ꯑꯗꯨ ꯌꯥꯝ ꯐꯩ ꯍꯥꯏꯔꯒ ꯑꯗꯨ ꯈꯣꯏꯗꯣ
ꯃꯤꯗꯤ ꯆꯥꯟꯅꯩ ꯑꯗꯣ ꯑꯩꯈꯣꯏꯗꯤ ꯆꯥꯟꯅꯗꯦ ꯀꯗꯥꯏꯒꯤ ꯇꯤꯟ ꯃꯥꯟꯕ ꯄꯣꯠꯇꯨꯕꯨ
ꯆꯤꯛ ꯆꯤꯛ ꯂꯥꯎꯑꯣ ꯃꯤꯗꯤ ꯆꯥꯢ
ꯑꯗꯣ ꯈꯣꯏꯗꯣ ꯆꯤꯛꯑꯗꯤ ꯕꯤꯔꯥꯅꯤ ꯍꯥꯏꯕꯅꯤꯀꯣ ꯑꯗꯣ ꯑꯆꯧꯕꯗꯣ
ꯍꯣꯏꯅꯦ ꯑꯗꯨꯅꯤ ꯆꯤꯛ ꯆꯤꯛ ꯂꯥꯎꯑꯦ ꯍꯥꯏꯔꯒ
ꯃꯤ ꯁꯤꯅꯕꯁꯨ ꯌꯥꯎꯑꯦ ꯍꯥꯏꯕꯅꯤ ꯑꯗꯨ ꯆꯤꯛꯄꯗ ꯈꯪꯗꯦ ꯑꯍꯟ ꯈꯣꯏꯅ ꯑꯍꯟꯈꯣꯢꯅ ꯍꯥꯏꯅꯕꯅꯦ ꯈꯣꯏ ꯈꯨꯟꯗꯁꯨ ꯂꯩꯌꯦꯕꯀꯣ ꯑꯗꯨꯒꯨꯝꯕ ꯀꯣ
ꯎꯝ
ꯑꯩꯈꯣꯏ ꯃꯅꯥꯛꯇꯁꯨ ꯄꯥꯟꯕꯤ ꯑꯃꯗ ꯌꯥꯝ ꯆꯥꯎꯅ ꯂꯩꯌꯦꯕ ꯆꯤꯛꯍꯟꯒꯅꯨ ꯁꯤ ꯆꯤꯛꯑꯗꯤ ꯅꯥꯕꯅꯦ ꯑꯗꯨꯒ ꯃꯤ ꯆꯥꯟꯅꯗꯕ ꯀꯩꯀꯥꯗꯤ ꯑꯗꯨꯝ ꯁꯣꯛꯄꯅꯦ ꯀꯩꯀꯥ ꯑꯗꯨꯃꯥꯏ ꯍꯥꯏꯌꯦꯕ ꯑꯗꯨꯏꯅꯤꯗ
ꯍꯣꯢ ꯍꯥꯏꯗꯤ ꯏꯃꯣꯟ ꯁꯤꯁꯇꯦꯝ ꯁꯣ ꯏꯃꯣꯟ ꯁꯤꯁꯇꯦꯝ ꯁꯣꯟꯕ ꯀꯥꯡꯒꯨꯗꯣ
ꯎꯝ
ꯃꯣꯏꯅꯗꯤ ꯌꯥꯗꯕꯅꯦ
ꯎꯝ
ꯍꯥꯏꯗꯤ ꯃꯣꯏꯗ ꯆꯥꯟꯅꯗꯕ ꯍꯥꯏꯇꯥꯔꯦ
ꯎꯝ ꯀꯩꯅꯣꯅ ꯑꯩꯒ ꯍꯦ ꯍꯦꯛ ꯇꯤꯟꯅꯕ ꯅꯨꯄꯤꯔꯤꯗꯨꯅ ꯀꯩꯅꯣꯈꯣꯏꯗ ꯄꯣꯠ ꯌꯣꯟꯕ ꯆꯠꯀꯅꯤ ꯍꯥꯏꯅꯦ
ꯑꯣ ꯀꯥꯏꯗ ꯑꯥꯗꯔꯣ
ꯎꯝ
ꯉꯍꯥꯟ ꯃꯣꯏ ꯑꯩꯈꯣꯏꯗ ꯂꯥꯛꯑꯝ ꯑꯩꯗꯤ ꯌꯥꯎꯔꯣꯢꯑꯦ
ꯑꯗꯨ ꯌꯥꯝ ꯁꯤꯠꯄ꯭ꯔꯣꯕ
ꯁꯤꯠꯄꯗꯤ ꯐꯖꯅ ꯁꯤꯠꯅꯤ ꯍꯥꯏꯗꯤ ꯋꯥꯔꯤ ꯋꯥ ꯅꯪ ꯂꯨꯄꯥ ꯇ ꯇꯔꯥ ꯄꯤꯕ ꯂꯧꯕ ꯀꯥꯟꯗꯅꯦ
ꯎꯝ
ꯇꯔꯥ ꯄꯤꯕ ꯑꯃ ꯍꯥꯞꯄꯛꯄ
ꯈꯪꯗꯦꯗ ꯑꯗꯨꯒꯨꯝꯕ ꯀꯩꯅꯣꯒꯤꯇꯣ ꯁꯤꯖꯤꯟꯅꯗꯕꯅꯤꯅ ꯐꯕ꯭ꯔꯥ ꯐꯠꯇꯕ꯭ꯔꯥꯁꯨ ꯈꯪꯗꯦ
ꯑꯦ ꯅꯪ ꯅꯣꯡꯃꯒꯤ ꯆꯪꯗꯕ ꯌꯥꯗ꯭ꯔꯕ ꯄꯣꯠꯆꯩ ꯉꯥꯇꯅꯦ ꯑꯗꯣ
ꯑꯗꯣ ꯂꯩꯗꯅ ꯑꯗꯨ ꯑꯣꯏꯔꯁꯨ ꯑꯩꯈꯣꯏꯅ ꯑꯗꯨꯝ ꯍꯥꯟꯅꯗꯒꯤ ꯁꯤꯖꯤꯟꯅꯕ ꯄꯣꯠ ꯀꯤ ꯀꯩꯅꯣꯗꯨ ꯅꯠꯇꯦꯕ ꯑꯗꯨꯒꯤ ꯑꯃꯨꯛꯀ ꯀꯤꯌꯦꯕ
ꯈꯪꯗꯦ ꯑꯩꯒꯤꯗꯤ
ꯅꯪ ꯁꯤꯖꯤꯟꯅꯕ꯭ꯔꯣ
ꯎꯝꯍꯨꯝ ꯁꯤꯖꯤꯟꯅꯗꯦ ꯑꯩꯒꯤ ꯀ
ꯄꯩꯁꯥ ꯌꯥꯝ ꯄꯥꯏꯕꯅꯤꯅ
ꯎꯝ ꯑꯗꯨꯕꯧ ꯃꯥꯅ ꯑꯩꯉꯣꯟꯗ ꯈꯨꯠꯇ ꯁꯤꯔꯝꯃꯤꯅꯦ
ꯑꯩꯗꯣ ꯑꯃꯨꯛꯀ ꯇꯟꯕ ꯑꯗꯨ ꯌꯣꯟꯕ ꯆꯠꯇꯣꯏꯅꯤ ꯍꯥꯏꯕꯗ ꯀꯅꯥꯅ ꯑꯗꯨ ꯄꯥꯏꯔꯒ ꯌꯣꯟꯕ
ꯅꯠꯇꯦ ꯑꯗꯨ ꯌꯣꯟꯕ ꯆꯠꯇ꯭ꯔꯖꯨꯅꯦ ꯅꯪꯅ ꯑꯗꯨꯝ ꯐꯣꯟꯗ ꯀꯩꯀꯩ ꯑꯗꯨꯝ ꯀꯩꯅꯣ ꯇꯧꯔꯒ ꯌꯥꯕꯅꯦ ꯑꯁ ꯆꯤꯛ ꯆꯤꯛ ꯂꯥꯎꯑꯦ
ꯌꯣꯟꯗ꯭ꯔ ꯌꯣꯟꯕ ꯆꯠꯇ꯭ꯔꯖꯨ ꯌꯥꯕꯅꯦꯕ ꯑꯗꯨꯗꯣ
ꯅꯍꯥꯟꯕꯨꯗꯤ ꯃꯥ ꯍꯥꯏꯔꯛꯑꯦꯕ ꯑꯗꯣ ꯇꯟꯕ ꯌꯥꯎꯅꯤꯡꯗꯦꯍꯦ
ꯅꯠꯇꯦ ꯑꯗꯨꯝ ꯍꯥꯏꯗꯤ ꯑꯗꯨꯝ ꯌꯥꯎꯁꯜꯂꯣꯕ ꯅꯪ ꯑꯗꯨꯝ ꯆꯠꯇ꯭ꯔꯁꯨ ꯌꯥꯏꯑꯦꯕꯀꯣ
ꯎꯝ
ꯍꯌꯦꯡ ꯅꯪ ꯀꯩꯅꯣꯒꯨꯝꯕ ꯂꯩꯅꯤꯡ ꯂꯩꯕ ꯀꯥꯟꯗꯅꯦ
ꯎꯝ
ꯑꯗꯨꯝ ꯀꯩꯅꯣ ꯌꯦꯡꯉꯒ ꯄꯤꯕ ꯍꯥꯏꯇꯥꯔꯦ ꯑꯩꯈꯣꯏꯗꯗꯤ
ꯑꯗꯨ ꯄꯣꯠ ꯌꯣꯟꯗꯗꯤ ꯄꯩꯁꯥꯗꯣ ꯆꯪꯗꯦ ꯍꯥꯏꯅꯦ
ꯆꯪꯕ ꯆꯪꯗꯕ ꯑꯗꯨꯗꯤ ꯇꯣꯛꯄꯅꯦꯍꯦ ꯍꯌꯦꯡ ꯅꯪ ꯂꯧꯕ ꯀꯥꯟꯗ ꯑꯅꯤ ꯑꯅꯤ ꯑꯅꯤ ꯂꯧꯔꯛꯇꯣꯏꯗꯣ ꯑꯗꯨꯅꯅꯦ
ꯑꯣ ꯑꯅꯤꯗꯣ ꯑꯃꯅ ꯑꯩꯅ ꯁꯤꯁꯤꯡꯗꯣꯡ ꯆꯥꯕ
ꯆꯥꯔꯁꯨ ꯌꯥꯔꯦ ꯆꯥꯗ꯭ꯔꯁꯨ ꯌꯥꯔꯦ
ꯒ꯭ꯌꯜ ꯇꯗꯦꯅꯦ
ꯋꯥꯔꯤꯕ ꯅꯪ ꯀꯩꯅꯣ ꯆꯠꯄ ꯀꯥꯟꯗ ꯂꯩꯕ ꯆꯠꯄ ꯀꯥꯟꯗꯅꯦ
ꯎꯝ
ꯅꯪ ꯇꯔꯥ ꯄꯤꯕ ꯂꯩꯕ ꯆꯠꯄ ꯀꯥꯟꯗ ꯑꯃ ꯍꯥꯞꯄꯛꯄꯣꯔꯣꯕ
ꯎꯝ
ꯍꯥꯄꯛꯇꯦꯗꯅ
ꯊꯕꯛꯁꯨ ꯂꯩꯍꯤ
ꯌꯦ ꯍꯥꯏꯗꯤ ꯋꯥꯔꯤꯕꯅ ꯌꯨꯝ ꯑꯃ ꯂꯩꯕ ꯀꯥꯟꯗ ꯑꯗꯨꯒꯨꯝꯕ ꯆꯞ ꯃꯥꯟꯅꯕ ꯍꯥꯄꯛꯄꯔꯅꯦ
ꯎꯝ ꯇꯧꯔꯦ ꯑꯗꯨꯕꯨꯗꯤ
ꯑꯗꯨꯒꯨꯝꯕ ꯑꯣꯏꯅ ꯇꯧꯕ ꯆꯞ ꯃꯥꯟꯅꯕ ꯑꯃ ꯍꯥꯞꯄꯛꯄ ꯑꯗꯨꯅ ꯃꯤ ꯌꯥꯝ ꯂꯧꯅꯕ ꯍꯥꯏꯇꯥꯔꯦ ꯑꯗꯨꯗ
ꯈꯪꯗꯦꯗ ꯑꯩꯗꯤ ꯇꯧꯅꯤꯡꯗꯦ ꯃꯥꯗꯤ ꯇꯧꯁꯤꯗꯤ ꯍꯥꯏ
ꯑꯗꯨꯝ ꯌꯥꯎꯁꯜꯂꯛꯑꯣ ꯍꯥꯏꯗꯤ ꯑꯩꯈꯣꯏꯒꯤꯁꯨ ꯌꯥꯎꯗꯣꯏꯅꯦ
ꯅꯣꯏ ꯌꯥꯎꯔꯗꯤ ꯌꯥꯔꯦ ꯑꯩ ꯌꯥꯎꯗ꯭ꯔꯁꯨ ꯅꯣꯏꯅ ꯅꯣꯏꯅ ꯐꯪꯕ ꯄꯩꯁꯥꯗꯣ ꯑꯩꯉꯣꯟꯗ ꯄꯤꯔꯛꯑꯣ
ꯎꯝ ꯑꯩꯈꯣꯏꯐꯧ ꯁꯣꯝꯗ ꯀꯩꯅꯣ ꯌꯣꯟꯗꯣꯔꯀꯥꯟꯁꯤꯗ
ꯑꯗꯨ ꯑꯣꯏꯔꯗꯤ ꯌꯥꯔꯦ ꯑꯩꯗꯤ ꯁꯤꯗ ꯌꯣꯟꯕ ꯌꯥꯔꯣꯏꯌꯦ ꯁꯤꯗ ꯂꯩꯕ ꯃꯤꯁꯤꯡꯗꯤ ꯑꯗꯨꯝ ꯄꯣꯠ ꯁꯣꯠꯀꯟꯕꯗꯣ
ꯍꯣꯏꯅꯦ ꯁꯣꯠꯄ ꯈꯣꯠꯄ ꯑꯗꯨꯗ ꯇꯣꯛꯈꯣꯅꯦ ꯁꯣꯠꯂꯁꯨ ꯌꯥꯏꯑꯕꯀꯣ
ꯎꯝ
ꯀꯦꯝ ꯀꯥꯏꯗꯦꯕ
ꯈꯪꯗ꯭ꯔꯦ ꯀꯀꯥꯗꯨꯗꯤ ꯑꯩ
ꯎꯝ ꯑꯗꯥꯏꯗꯦ ꯎꯝ
ꯅꯪꯒꯤ ꯀꯤꯍꯣꯝꯒꯤ ꯀꯨꯝꯍꯩ ꯑꯃ ꯂꯩ ꯍꯥꯏꯅꯦ
ꯑꯥꯏꯅꯦꯛꯛꯄꯜ ꯐꯦꯁꯇꯤꯚꯦꯜ
ꯁꯣꯏꯔꯦꯅꯥ
ꯃꯥꯅꯦꯠꯇ ꯍꯒ
ꯅꯪ ꯀꯣ ꯅꯪ ꯅꯆꯦ ꯑꯩꯅ ꯍꯥꯏꯕ ꯇꯥꯎꯑꯣ
ꯍꯣꯏꯅꯦ ꯍꯣꯏꯅꯦ
ꯀꯩ ꯃꯊꯦꯜ ꯆꯥꯕ꯭ꯔꯥꯣ ꯉꯁꯤꯗꯤ
ꯊꯣꯡꯅꯤꯡꯉꯥꯏ ꯂꯩꯇꯕ
ꯎ ꯏꯁꯤꯡꯅ ꯇꯣꯠꯂꯒ ꯆꯥꯕ꯭ꯔꯣ ꯑꯗꯨꯗꯤ
ꯏꯁꯤꯡꯁꯨ ꯂꯩꯇꯦ ꯊꯨꯝꯒ ꯇꯣꯠꯂ ꯆꯥꯏꯌꯦ
ꯏꯃ ꯅꯠꯇ ꯎ ꯇꯩꯅꯣꯗꯣ ꯅꯣꯏꯔꯣꯝꯗ ꯄꯥꯠ ꯑꯃꯗ ꯂꯩ ꯀꯩꯀꯥ ꯁꯥꯠꯄꯗꯣ
ꯑꯥ
ꯑꯗꯣ ꯃꯇꯝ ꯃꯇꯝ ꯂꯩꯕ꯭ꯔꯥ ꯑꯗꯣ ꯁꯥꯠꯄꯗꯣ
ꯂꯩꯌꯦ
ꯑꯣ
ꯑꯗꯨ ꯅꯣꯏ ꯃꯅꯥꯛꯇ ꯀꯩꯅꯣ ꯅꯣꯏ ꯑꯗꯨ ꯃꯅꯥꯛꯇ ꯀꯩꯅꯣ ꯁꯦꯝꯕꯗꯣ
ꯎꯝ
ꯃꯗ ꯇꯧꯔꯀꯥꯟꯗ ꯀꯩꯅꯣ ꯇꯧꯒꯗꯕ
ꯑꯗꯨꯗꯤ ꯑꯗꯨ ꯁꯥꯠꯄ ꯃꯇꯝ ꯂꯩꯔꯗꯤ ꯐꯖꯔꯣꯏꯅꯦ
ꯎꯝ ꯑꯗꯨ ꯃꯇꯝꯗꯨꯗꯤ ꯌꯥꯝ ꯂꯥꯛꯅꯕꯅꯤꯗ
ꯍꯧꯖꯤꯛꯇꯤ ꯂꯣꯏꯔꯝꯅꯤꯀꯣ
ꯍꯧꯖꯤꯛꯇꯤ ꯍꯧꯗ꯭ꯔꯤꯌꯦ
ꯋꯥꯠꯂꯤꯕꯣ
ꯎꯝ
ꯏꯁ ꯃꯤ ꯑꯇꯩꯒꯤꯗꯤ ꯁꯥꯄꯂꯣꯏꯗꯣꯏꯔꯦ ꯅꯣꯏꯒꯤꯅ ꯋꯥꯠꯂꯤ
ꯑꯗꯨꯗꯤ ꯑꯃꯒ ꯑꯃꯒ ꯀꯥꯏ ꯃꯥꯟꯅꯗꯣꯏꯅꯣ
ꯑꯗꯨꯒꯗꯤ
ꯑꯃꯒ ꯑꯃꯒ ꯑꯗꯨꯗꯤ ꯃꯥꯟꯅꯔꯣꯏꯌꯦ
ꯆꯨꯃꯃꯦ ꯑꯗꯨꯕꯨꯗꯤ
ꯆꯨꯝꯗ꯭ꯔꯗꯤ